ꯍꯜꯂꯣ ꯍꯜꯂꯣ ꯥꯏ ꯇꯧꯔꯣ ꯚ ꯍꯂꯣ
ꯂꯆꯥ
ꯎꯝ ꯇꯔꯦꯚꯥꯏ
ꯀꯩ ꯃꯊꯦꯜ ꯇꯧꯔꯒꯦ
ꯑꯁ ꯉꯁꯤꯗꯤ ꯁꯕꯣꯠ ꯊꯣꯡꯉꯦ
ꯁꯤꯦꯕꯣꯠ ꯊꯣꯡꯉꯦꯕ ꯍꯥꯎꯕ꯭ꯔꯣ ꯀꯃꯥꯏꯅ ꯇꯧꯒꯦ
ꯍꯥꯎꯗ ꯍꯥꯎ ꯆꯥꯏ ꯍꯍꯥꯎꯕ ꯍꯥꯎꯕ ꯍꯥꯎꯇ ꯑꯗꯨꯝ ꯆꯥꯔꯗ ꯏꯅꯥꯎꯗꯒꯤꯩ ꯀꯩ ꯆꯥꯔꯒꯦ
ꯍꯥꯏꯕꯗꯤ ꯉꯁꯤ ꯁꯣꯏꯕꯨꯝ ꯏꯔꯣꯜꯂꯦ ꯍꯥꯎꯗꯕꯅ ꯂꯣꯏꯔꯦꯕꯣ
ꯑꯁ ꯆꯕꯅꯗ꯭ꯔ ꯋꯥ
ꯌꯥꯗ꯭ꯔꯦꯕꯣ ꯆꯪꯉꯨ ꯌꯥꯗꯦꯕꯣ
ꯑꯗꯨꯗ ꯀꯩꯗꯅ ꯃꯤꯕꯤ ꯊ ꯀꯣ
ꯑꯁ ꯋꯥꯀꯤꯡ ꯆꯠꯂꯤꯅꯦ
ꯎꯝ ꯑꯩ ꯍꯦꯟꯆ ꯍꯔ ꯐꯥꯎꯗꯨ ꯁꯨꯝ ꯄꯣꯊꯥꯔꯝꯃꯤꯅꯤ ꯑ ꯁꯨꯝ ꯇꯧꯛꯄꯅꯤ ꯇꯥꯎꯗꯣ
ꯏꯇꯥꯎꯗ ꯋꯥꯔꯤ ꯁꯥꯗꯕ ꯀꯨꯏꯔꯦꯍꯦ꯫
ꯀꯨꯏꯔꯦ ꯊꯦꯡꯅꯗꯕ ꯎꯗꯕꯁꯨ ꯀꯨꯏꯔꯦ ꯏꯇꯥꯎ ꯍꯣꯏ, ꯀꯃꯥꯏꯅ ꯇꯧꯔꯤꯒꯦ ꯅꯨꯡꯉꯥꯏꯔꯤꯕꯣ?
ꯎꯝ ꯊꯤ ꯅꯨꯡꯉꯥꯏꯔꯦꯗ ꯑꯗꯨꯕꯨꯗꯤ꯫
ꯀꯃꯥꯏ ꯀꯃꯥꯏ ꯂꯦꯜꯂꯤꯒꯦ ꯏꯇꯥꯎꯕꯨꯗꯤ?
ꯑꯁ ꯁꯨꯝ ꯇꯧꯔꯤ ꯑꯗꯨꯅ ꯍꯤꯡꯅꯕ ꯄꯨꯟꯁꯤ ꯂꯝꯕꯤꯁꯦ꯫
ꯌꯥꯅ ꯌꯥꯅꯕ ꯆꯠꯂꯤ ꯍꯥꯏꯗ꯭ꯔꯣꯕ?
ꯑꯣ ꯑꯗꯨ ꯍꯥꯏꯇꯥꯔꯦ ꯌꯥꯅ-ꯌꯥꯅꯕ ꯃꯤ ꯑꯣꯏꯅ ꯄꯣꯛꯑꯃꯤꯅ꯫ ꯍꯤꯡꯉꯤ ꯑꯗꯨꯅꯤ ꯏꯇꯥꯎꯍꯣꯏ꯫
ꯅꯪ ꯍꯌꯦꯡ ꯌꯨꯝ ꯍꯟꯗꯣꯏꯔꯣ?
ꯏꯇꯥꯎ ꯑꯩ ꯌꯨꯝꯗꯤ ꯍꯌꯦꯡꯁꯦ ꯍꯟꯕꯗꯤ ꯌꯥꯏ, ꯑꯗꯣ ꯏꯇꯥꯎꯍꯣꯏꯗꯤ ꯀꯃꯥꯏꯅ ꯇꯧꯔꯤꯒꯦ?
ꯑꯩꯕꯨꯗꯤ ꯍꯜꯂꯔꯣꯏ ꯍꯌꯦꯡ ꯂꯥꯁ ꯀꯩꯅꯣ ꯊꯣꯛꯇꯣꯏꯅꯤꯅꯀꯣ꯫
ꯅꯨꯡꯉꯥꯏ ꯂꯩꯔꯤꯕꯣ ꯀꯃꯥꯏꯅ ꯇꯧꯒꯦ?
ꯌꯥꯝ ꯊꯤꯅ ꯅꯨꯡꯉꯥꯏꯔꯤꯗ ꯅꯨꯡꯉꯥꯏꯕꯕꯨꯗꯤ꯫
ꯀꯃꯥꯏꯅ ꯍꯤꯡꯂꯤꯒꯦ ꯀꯨꯏꯔꯦ ꯄꯥꯎ ꯐꯥꯎꯅꯗꯕ꯫
ꯌꯥꯅ ꯌꯥꯅꯕ ꯍꯤꯡꯉꯦ ꯍꯥꯏꯕ ꯇꯥꯔꯦ꯫ ꯂꯩꯗꯅ꯫
ꯃꯤ ꯑꯣꯏꯅ ꯄꯣꯛꯎꯔꯃꯤꯅ ꯍꯤꯡ-ꯌꯥꯅ-ꯌꯥꯅꯕ ꯍꯤꯡꯉꯤ ꯇꯥꯔꯦ ꯑꯗꯨꯗꯤ꯫
ꯑ꯫ ꯂꯧ ꯂꯧꯕꯨꯛ ꯃꯀꯩ ꯄꯥꯡꯕ ꯍꯥꯏꯕꯇꯥꯔꯦ ꯍꯟꯗꯛꯁꯦ꯫
ꯢꯁ ꯂꯧꯉꯨ ꯁꯤꯡꯉꯨ ꯃꯥꯏꯀꯩꯗ ꯑꯣꯏꯅ ꯑꯣꯟꯖꯜꯂꯛꯑꯕꯥ꯫
ꯑꯥ
ꯑꯩꯈꯣꯏꯗꯤ ꯐꯥꯔꯃꯔꯅꯤ ꯎꯄꯥꯏ ꯂꯩꯇꯦꯗꯨꯅꯤ ꯂꯧꯎ ꯁꯤꯡꯎꯗꯇꯅꯗꯤ꯫ ꯅꯣꯡꯁꯤꯡ ꯐꯗꯤ ꯐꯔꯦ ꯐꯠꯇꯗꯤ ꯐꯠꯇ꯭ꯔꯦꯗꯨꯅꯤ꯫
ꯃꯥꯅꯦ ꯃꯥꯅꯦ꯫
ꯐꯥꯃꯔꯒꯤ ꯄꯨꯜꯁꯤꯁꯤꯅꯤꯅꯦ꯫
ꯐꯥꯝꯃꯔꯒꯤ ꯄꯨꯟꯁꯤ ꯍꯥꯏꯗꯣꯁꯦ ꯎꯝ꯫ ꯀꯩ ꯃꯊꯦꯜ ꯆꯥꯔꯒꯦ ꯅꯪꯕꯣ?
ꯑꯩꯕꯨꯗꯤ ꯉꯁꯤ ꯍꯋꯥꯏ ꯊꯣꯡꯕ ꯆꯥꯏꯌꯦ꯫
ꯎꯁ꯫ ꯍꯋꯥꯏ ꯊꯣꯡꯕ꯫
ꯍꯥꯎꯇꯦꯗ ꯀꯥꯏ꯫
ꯆꯪꯕꯕꯨ ꯌꯥꯔꯤꯕꯣ?
ꯆꯥꯕꯀ ꯌꯥꯗꯦ ꯍꯋꯥꯏ ꯊꯣꯡ-ꯊꯣꯡꯕꯅꯕꯨ ꯍꯋꯥꯏ ꯊꯥꯡꯕꯅꯕꯨ ꯆꯥꯒꯗ꯭ꯔ?
ꯍꯋꯥꯏ ꯊꯣꯡꯕꯗ ꯂꯣꯏꯔꯕꯣ ꯅꯣꯏ ꯅꯣꯏꯁꯤꯕꯣ?
ꯍꯋꯥꯏ ꯊꯣꯡꯕ ꯁꯨꯝ ꯆꯥ ꯂꯦꯟꯗꯣꯔꯦ ꯂꯥꯏꯔꯕꯒꯤ ꯃꯄꯣꯛꯇ ꯄꯣꯛꯎꯔꯃꯤꯅ꯫
ꯃꯤꯅꯥꯏ ꯑꯣꯏꯅ ꯀꯩꯅꯣ ꯇꯧꯔꯨꯔꯕꯅꯤꯅ
ꯎꯝ ꯃꯤꯒꯤ ꯃꯈꯥꯗ ꯊꯕꯛ ꯁꯨꯕ ꯆꯠꯂꯝꯃꯤꯅꯦꯀꯣ꯫
ꯑꯥ
ꯅꯣꯡꯃꯒꯤ ꯈ꯭ꯔ ꯁꯨꯕ꯫ ꯁꯨꯔꯒ ꯐꯪꯕ ꯁꯨꯗ꯭ꯔ ꯐꯪꯗꯕꯅꯤꯅ ꯎꯄꯥꯏ ꯂꯩꯇꯦ꯫
ꯃꯥꯥꯟꯅꯦ ꯑꯩꯈꯣꯏꯁꯨ ꯅꯣꯡꯃꯗꯤ ꯁꯣꯏꯗꯅ ꯀꯩꯅꯣ ꯇꯧꯔꯛꯈꯤꯅꯤꯗ꯫
ꯅꯨꯡꯉꯥꯏꯕ ꯄꯨꯜꯁꯤꯗꯤ ꯇꯥꯟꯅꯕ ꯍꯣꯠꯅꯕꯗ ꯑꯋꯥꯕ ꯃꯌꯥꯝ ꯊꯦꯡꯅꯩꯌꯦ ꯚꯥꯏ
ꯃꯥꯅꯦ ꯃꯥꯅꯦ ꯆꯨꯝꯃꯦ
ꯑꯈꯣꯏꯖꯨ ꯍꯧꯖꯤꯛ ꯊꯦꯡꯅꯔꯒ ꯅꯨꯡꯉꯥꯏ ꯄꯨꯟꯁꯤꯗꯣ ꯂꯥꯛꯀꯅꯦꯅ ꯈꯜꯂꯒ ꯍꯤꯡꯉꯤꯃꯤꯅꯦ ꯑꯁꯥꯖꯦ
ꯅꯨꯡꯉꯥꯏꯅꯕ ꯄꯨꯟꯁꯤꯒꯤ ꯑꯁꯥꯗ ꯈꯜꯂꯒ ꯍꯤꯡꯉꯤꯅꯦꯕ
ꯑꯗꯨꯅꯦ ꯍꯤꯡꯉꯤꯅꯦ ꯅꯨꯉꯥꯏꯔꯛꯈꯤꯅꯤ ꯈꯜꯂꯒ
ꯑꯁꯥꯗ ꯃꯪꯂꯥꯟ ꯃꯪꯂꯥꯟ ꯇꯧꯕ ꯍꯥꯏꯕꯗꯨ ꯇꯥꯔꯦꯅꯦ
ꯎꯝ ꯑꯁꯥꯗꯤ ꯌꯥꯎꯗꯕ ꯃꯪꯂꯥꯟ ꯈꯪꯇꯅꯤ
ꯃꯪ ꯐꯥꯎꯅꯔꯛꯄ ꯑꯣꯏꯔꯁꯅꯨ ꯍꯥ
ꯑꯩꯈꯣꯏꯅꯕꯨ ꯀꯔꯤ ꯑꯣꯏꯗꯅ ꯀꯩꯗꯧꯗꯣꯏꯅꯣ ꯃꯪꯐꯥꯎꯅꯔꯅꯕꯅꯤ ꯑꯋꯥꯕꯒꯤ ꯑꯋꯥꯕ ꯁꯔꯨꯛ ꯑꯗꯨꯝ ꯑꯣꯏ ꯂꯩꯔꯗꯕꯅꯤ ꯑꯗꯨꯝ
ꯏꯁ ꯅꯣꯡꯃꯗꯤ ꯅꯣꯡꯃ ꯅꯠꯇ꯭ꯔꯒ ꯑꯩꯈꯣꯏꯁꯨ ꯀꯩꯅꯣ ꯅꯨꯡꯉꯥꯏꯔꯛꯈꯤꯅꯤ ꯀꯩꯅꯣ
ꯈꯜꯂꯒꯗꯤ ꯍꯤꯡꯉꯤꯕꯅꯦ ꯅꯇꯥꯎꯁꯨ
ꯃꯥꯥꯟꯅꯦ ꯑꯩꯈꯣꯏꯁꯨ
ꯑꯋꯥꯕꯅ ꯁꯔꯨꯛ ꯑꯗꯨꯝ ꯑꯣꯏ ꯂꯩꯔꯦ
ꯅꯣꯡꯃꯗꯤ ꯅꯣꯡꯃ ꯅꯠꯇ꯭ꯔꯒ ꯁꯣꯏꯗꯅ ꯕꯤꯔꯥ ꯍꯥꯏꯗꯣ ꯈꯨꯟꯕ ꯐꯪꯅꯤ ꯀꯩꯗꯧꯔꯒꯦ
ꯅꯣꯡꯃꯒꯤ ꯅꯤꯡꯊꯧꯕ ꯋꯥꯈꯜꯂꯣꯟꯗꯣ ꯑꯗꯨ ꯈꯜꯂꯒꯗꯤ ꯍꯤꯡꯉꯤꯌꯦ ꯏꯇꯥꯎ ꯅꯨꯡꯉꯥꯏꯔꯛꯈꯤꯅꯤꯅ ꯈꯜꯂꯒ ꯑꯋꯥꯕꯅ ꯁꯨꯝ ꯄꯨꯟꯁꯤꯖꯦ ꯂꯣꯡ ꯍꯕꯗꯤ ꯌꯥꯗꯦꯗꯅ
ꯃꯥꯅꯦ ꯃꯥꯅꯦ
ꯅꯨꯡꯉꯥꯏꯕꯒꯤ ꯑꯩꯒꯤꯖꯨ ꯁꯔꯨꯛ ꯇꯝꯃꯛꯈꯤꯅꯤ ꯑꯩꯁꯨ ꯈꯜꯂꯒꯗꯤ ꯍꯤꯡꯉꯤ ꯑꯩꯁꯨ ꯅꯨꯡꯉꯥꯏꯕ ꯇꯝꯃꯛꯈꯤꯅꯦ
ꯅꯪ ꯍꯌꯦꯡ ꯌꯨꯝꯒꯨꯝꯈ꯭ꯔꯗꯤ ꯅꯪꯒꯤ ꯅꯨꯄꯤꯗꯨ ꯊꯦꯡꯅꯔꯅꯤ
ꯅꯠꯇ꯭ꯔꯣ
ꯃꯥꯅꯦ
ꯅꯪ ꯅꯨꯄꯤꯗꯨ ꯊꯦꯡꯅꯔꯒ ꯍꯔꯥꯎꯔꯅꯤ ꯑꯋꯥꯕ ꯂꯣꯏ ꯀꯥꯎꯗꯣꯏꯅꯦꯕ ꯅꯠꯇ꯭ꯔꯣ
ꯑꯩꯅ ꯅꯨꯄꯤ ꯊꯦꯡꯅꯔꯒ ꯑꯋꯥꯕ ꯅꯨꯡꯉꯥꯏꯕ ꯀꯥꯎꯕꯗꯤ ꯀꯩꯁꯨ
ꯅꯠꯇꯦ ꯅꯨꯄꯤ ꯑꯉꯥꯡ ꯎꯝ ꯅꯨꯄꯤ ꯑꯉꯥꯡ ꯎꯅꯔꯒ ꯍꯥꯏꯕ
ꯅꯨꯄꯤ ꯑꯉꯥꯡ ꯎꯅꯔꯒꯥ ꯅꯨꯡꯉꯥꯏꯕꯒꯤ ꯅꯨꯡꯉꯥꯏꯕꯖꯤ ꯑꯩꯅ ꯀꯌꯥ ꯐꯥꯎꯗꯣꯏ ꯃꯥꯟꯗꯦꯗ ꯑꯗꯨꯝ ꯑꯋꯥꯕꯒꯤ ꯃꯄꯣꯛꯇꯨ ꯑꯗꯨꯝ ꯂꯩꯔꯃꯤꯅꯀꯣ ꯅꯨꯡꯉꯥꯏꯕꯝꯒ ꯈꯪꯗ꯭ꯔꯦꯗ ꯅꯨꯉꯥꯏꯕꯖꯤꯅ ꯀꯩꯅ ꯑꯋꯥꯕꯖꯤꯅ ꯀꯩꯩꯅ ꯈꯪꯗ꯭ꯔꯦ
ꯑꯋꯥꯕꯗ ꯑꯋꯥꯕ ꯄꯤꯌꯨ ꯅꯨꯡꯉꯥꯏꯕꯗ ꯅꯨꯡꯉꯥꯏꯕ ꯍꯥꯞꯄꯨ ꯍꯥꯏ ꯑꯗꯨꯗ ꯅꯪ ꯑꯗꯨ ꯏꯁꯩꯗꯨ ꯇꯥꯔꯕ ꯅꯠꯇ꯭ꯔꯣ
ꯇꯥꯔꯦ ꯇꯥꯔꯦ ꯑꯋꯥꯕꯗ ꯑꯋꯥꯕ ꯄꯤꯌꯨ ꯅꯨꯡꯉꯥꯏꯕꯗ ꯅꯨꯡꯉꯥꯏ ꯄꯌꯨ ꯏꯁꯩꯗꯣ ꯑꯗꯨ ꯏꯁꯩ ꯃꯌꯦꯛꯇꯣ ꯆꯞ ꯆꯥꯅ ꯊꯣꯛꯑꯦ
ꯅꯣꯏ ꯁꯨꯟꯗꯔ ꯑꯃꯨꯛ ꯂꯑꯅꯤꯕ ꯍꯌꯦꯡꯖꯦ
ꯎꯝ ꯑꯋꯥꯕꯠꯇ ꯑꯋꯥꯕ ꯄꯤꯌꯨ ꯅꯨꯡꯉꯥꯏꯕꯗ ꯅꯨꯡꯉꯥꯏꯕ ꯄꯤꯌꯨ ꯑꯗꯣ ꯏꯁꯩ ꯃꯛꯇꯣ ꯆꯞ ꯆꯥꯅ ꯊꯣꯛꯑꯦꯕꯅꯦꯕ ꯑꯩꯈꯣꯏ ꯃꯤꯑꯣꯏ ꯃꯄꯣꯛꯁꯤ ꯅꯨꯡꯉꯥꯏꯕꯗ ꯅꯨꯡꯉꯥꯏꯕ ꯃꯤ ꯄꯤꯕ ꯑꯋꯥꯕꯗ ꯑꯋꯥꯕ ꯑꯗꯨꯝ ꯄꯤꯕ
ꯎꯝ
ꯅꯨꯡꯉꯥꯏꯕ ꯀꯩꯅꯣ ꯑꯋꯥꯕ ꯀꯩꯅꯣ ꯍꯥꯏꯕꯖꯦ
ꯃꯥꯅꯦ ꯃꯥꯅꯦ
ꯍꯧꯖꯦ ꯈꯪꯍꯟꯗ꯭ꯔꯦ ꯅꯨꯡꯉꯥꯏꯕꯗ ꯅꯨꯡꯉꯥꯏꯍꯟꯕ ꯑꯋꯥꯕꯖꯤꯗ ꯑꯗꯨꯝ ꯋꯥꯍꯟꯕ ꯈꯪꯗꯦꯍꯦ ꯅꯨꯡꯉꯥꯏꯕꯅꯤꯗ ꯅꯨꯡꯉꯥꯏꯖꯕ ꯁꯔꯨꯛ ꯑꯗꯨꯝ ꯑꯣꯏꯖꯕ ꯑꯋꯥ ꯃꯤꯅ ꯑꯗꯨꯝ ꯑꯋꯥꯏ ꯁꯔꯨꯛ ꯑꯣꯏꯕ ꯄꯨꯟꯁꯤ ꯈꯣꯡꯆꯠ ꯑꯁꯤ
ꯄꯨꯟꯁꯤ ꯈꯣꯡꯆꯠ ꯍꯥꯏꯗꯣ ꯑꯁꯤ ꯅꯠꯇ꯭ꯔꯣ
ꯍꯣꯏꯁꯨ ꯅꯨꯡꯉꯥꯏꯔꯦꯕ ꯅꯄꯣꯛꯅꯤ ꯄꯉꯝꯗꯦ ꯐꯃꯤ ꯅꯨꯡꯉꯥꯏꯕ ꯑꯋꯥꯕ ꯑꯗꯨꯗꯤ ꯏꯁꯣꯔꯅ ꯇꯝꯃ ꯄꯣꯅꯤ ꯅꯪꯒꯤꯁꯨ ꯅꯨꯡꯉꯥꯏꯕ ꯁꯔꯨꯛ ꯇꯝꯂꯝꯒꯅꯤ ꯑꯩꯒꯤꯁꯨ ꯅꯨꯡꯉꯥꯏꯕ ꯁꯔꯨꯛ ꯇꯝꯃꯒꯅꯤ
ꯅꯨꯡꯉꯥꯏꯕ ꯁꯔꯨꯛꯄꯨꯗꯤ ꯂꯣꯏꯈ꯭ꯔꯦꯗ ꯑꯩꯕꯨꯗꯤ ꯆꯨꯝꯅ ꯍꯤꯡꯖꯕ ꯍꯥꯏꯕ ꯋꯥꯗꯨꯅꯤ
ꯅꯨꯡꯉꯥꯏꯕ ꯁꯔꯨꯛ ꯍꯥꯏꯖꯦ ꯀꯅꯥꯁꯨ ꯄꯦꯟꯕ ꯅꯥꯏꯅꯗꯦꯗ ꯑꯋꯥꯕꯒꯤ ꯑꯋꯥꯕ ꯉꯥꯛꯇ ꯅꯨꯡꯉꯥꯏꯕꯅ ꯄꯦꯜꯂꯒꯗꯤ ꯃꯤꯑꯣꯏꯕꯁꯤ ꯑꯗꯨꯝ ꯅꯨꯡꯉꯥꯏ ꯂꯩ ꯌꯥꯔꯕꯅꯤ
ꯃꯥꯅꯦ
ꯅꯨꯡꯉꯥꯏꯕ ꯍꯥꯏꯕ ꯋꯥꯟꯊꯣꯛꯁꯦ ꯅꯨꯡꯉꯥꯏꯕꯁ ꯌꯥꯎꯗꯕꯩꯅꯦꯕ ꯏꯇꯥꯎ ꯃꯌꯥꯝ ꯋꯥꯔꯤ ꯁꯥꯅꯩꯁꯦ ꯅꯨꯡꯉꯥꯏꯕ ꯌꯥꯎꯔꯕꯨ ꯑꯋꯥꯕꯁꯦ ꯀꯩꯗꯧꯕ ꯑꯣꯏ ꯁꯥꯟꯅꯗꯣꯏꯅꯣ
ꯃꯥꯅꯦ ꯃꯥꯅꯦ ꯍꯥꯏꯗꯤ ꯅꯨꯡꯉꯥꯏꯕ ꯍꯥꯏꯕ ꯁꯔꯨꯛꯇꯣ ꯑꯩꯒꯤ ꯄꯨꯟꯁꯤꯗ ꯇꯝꯃꯝꯗ꯭ꯔꯦ ꯂꯣꯏꯈ꯭ꯔꯦ
ꯏꯁ ꯑꯗꯨꯃꯥꯏꯅ ꯍꯥꯏꯔꯤꯕꯗꯣ ꯅꯨꯡꯉꯥꯏꯕ ꯑꯋꯥꯕ ꯑꯩꯈꯣꯏ ꯃꯤꯑꯣꯏꯕ ꯑꯣꯏꯅ ꯃꯤꯑꯣꯏꯕ ꯄꯨ ꯄꯣꯛꯄꯁꯦ
ꯃꯥꯅꯦ
ꯄꯣꯛꯉꯝꯗꯅ ꯄ ꯃꯨꯝ ꯄꯣꯛꯅꯤ ꯑꯋꯥꯕ ꯅꯨꯡꯉꯥꯏꯕꯅꯤ ꯏꯁꯣꯔ ꯇꯝꯕꯅꯤ ꯑꯋꯥꯕꯍꯣꯏꯁꯨ ꯅꯨꯡꯉꯥꯏꯕꯁꯨ
ꯅꯨꯡꯉꯥꯏꯕ ꯍꯥꯏꯕꯒꯤ ꯄꯨꯟꯁꯤ ꯇꯥꯡꯀꯛꯁꯤ ꯂꯣꯏꯈ꯭ꯔꯦꯗ ꯑꯩꯒꯤꯗꯤ
ꯑꯣꯏꯣꯏꯔꯝꯅꯤꯗ ꯑꯩ ꯑꯩ ꯋꯥꯈꯜ ꯂꯧꯅꯤꯀꯣ ꯃꯤ ꯃꯤ ꯅꯨꯡꯉꯥꯏꯕꯅꯤ ꯈꯜꯂꯝꯅꯤ ꯑꯩ ꯈꯜꯂꯗꯤ ꯅꯨꯡꯉꯥꯏꯕꯅ ꯑꯗꯨꯝ ꯅꯨꯡꯉꯥꯏꯖꯕ ꯑꯋꯥꯕ ꯑꯗꯨꯝ ꯋꯥꯖꯕ ꯑꯩꯕ ꯄꯣꯛ ꯍꯥꯏ ꯄꯥꯛ ꯈꯣꯟꯅꯝꯨ ꯍꯥꯏꯅꯩꯗꯅ
ꯃꯥꯥꯅꯦ
ꯄꯣꯛꯝꯗꯅ ꯄꯣꯛꯑꯝꯗꯅ ꯄ ꯃꯤꯏꯕ ꯐꯣꯛꯅꯤ ꯅꯨꯡꯉꯥꯏꯃꯤꯅ ꯅꯨꯡꯉꯥꯏꯕ ꯑꯋꯥ ꯃꯤꯁꯨ ꯋꯥꯕ ꯁꯤꯅꯤ ꯄꯨꯁꯤꯔꯣꯜ ꯍꯥꯏꯁꯦ ꯁꯤꯗ ꯀꯦꯝ ꯍꯥꯏꯅꯤꯡꯉꯥꯏ ꯇꯦ ꯃꯤ ꯃꯀꯣꯛꯄꯨ ꯔꯣꯜ ꯅꯨꯡꯉꯥꯏꯔꯕ ꯃꯤ ꯑꯗꯨ ꯅꯨꯡꯉꯥꯏꯕ ꯑꯋꯥ ꯃꯤ ꯑꯗꯨꯝ ꯋꯥꯖꯕ ꯁꯤꯗꯕꯨ ꯀꯩ ꯍꯥꯏꯔꯨꯅ ꯅꯪ ꯑꯩꯅ ꯀꯩ ꯍꯥꯏ ꯍꯥꯏꯕꯇ ꯑꯩꯅ ꯈꯨꯗꯣꯝ ꯇꯛ ꯊꯤꯜꯂꯒ ꯉꯥꯡꯉꯣ ꯑꯩ ꯅꯨꯡꯉꯥꯏꯔꯒꯦ ꯍꯥꯏꯕ ꯌꯥꯕꯗꯦꯕ ꯅꯠꯇ꯭ꯔꯣ
ꯃꯥꯅꯦꯒ
ꯏꯁꯣꯔꯒꯤ ꯍꯥꯏꯔ ꯇꯥꯏꯅꯕ ꯑꯣꯏ ꯁꯦꯝꯅꯤ ꯑꯗꯨ ꯏꯁꯣꯔ ꯉꯥꯛꯇ ꯇꯥꯏꯅꯕꯁꯨ ꯑꯗꯨꯁꯨ ꯑꯃꯨꯛ ꯅꯨꯡꯉꯥꯏꯇꯕꯁꯨ ꯐꯠꯇꯦ
ꯍ
ꯍꯣꯠꯅꯗꯔꯒꯥꯗꯤ
ꯎꯝ ꯑꯩꯈꯣꯏꯅ ꯍꯣꯠꯅꯗ꯭ꯔꯒ ꯍꯣꯠꯅꯗꯔꯒ ꯐꯝꯃ ꯂꯩꯔꯒ
ꯍꯧꯔꯗ꯭ꯔꯒ ꯑꯩꯅ ꯏꯁꯣꯔꯗ ꯂꯩꯕ ꯌꯥꯗꯦꯕ
ꯃꯥꯅꯦ ꯃꯥꯅꯦ
ꯑꯩꯅ
ꯁꯗ ꯇꯥꯏꯅꯔ ꯃꯥꯅ ꯑꯩꯈꯣꯏ ꯍꯣꯠꯅꯕꯅꯕ
ꯑꯩꯅ ꯀꯣꯜ ꯁꯅꯕ ꯌꯥꯗꯦꯕ
ꯃꯥꯅꯦ ꯃꯥꯅꯦ
ꯑꯩꯅ ꯁꯣꯝ ꯋꯥꯟꯗ ꯐꯪꯕ ꯇꯨꯝꯕ ꯆꯥ ꯂꯣꯏꯔꯒ ꯑꯩꯅ ꯒꯣꯗꯥꯥꯏ ꯂꯧꯗ ꯌꯥꯗꯦ ꯗꯔꯤꯁ ꯏꯁ ꯇꯣꯇꯦꯜꯂꯤ ꯔꯣꯡ ꯑꯗꯨꯗꯤ ꯑꯩ ꯑꯩꯒ ꯏꯁꯥꯒ ꯑꯐ ꯑꯐꯠꯇ ꯍꯣꯠꯅꯒꯗꯕꯅꯦ ꯅꯪꯒꯤ ꯑꯐꯕ ꯅꯪꯒꯁꯨ ꯅꯪ ꯑꯐꯕꯗꯣ ꯑꯗꯨꯝ ꯍꯣꯠꯅꯖꯋ ꯑꯩꯁꯨ ꯑꯐꯕ ꯑ ꯐꯠꯇ ꯐ ꯐꯠꯇꯔꯦꯗꯅ ꯁꯣꯒꯤ ꯎ ꯇꯣꯝꯅ
ꯅꯣꯡ ꯅꯝꯕꯒꯤ ꯈꯨꯠꯁꯦꯝ ꯃꯥꯏꯗꯨ
ꯅꯗ ꯃꯥ ꯀꯁꯤꯦꯝ ꯆꯞ ꯆꯥꯇꯥ ꯁꯅꯁꯤ ꯃꯤ ꯑꯃꯒꯤꯒꯤ ꯃꯄꯣꯛꯁꯤꯗꯤ ꯏꯁꯣꯔꯅ ꯁꯦꯝꯕꯅꯦ ꯏꯁꯣꯔꯅ ꯁꯦꯝꯕ ꯊꯕꯛꯇꯨꯕꯨ ꯀꯅꯥꯅ ꯍꯤꯗꯣꯛꯄ ꯉꯝꯗꯣꯏꯅꯣ ꯅ ꯅ ꯏꯩꯅꯁꯤ ꯁꯦꯝꯝꯗꯣꯏꯔꯔꯕꯣ ꯅꯪꯅ ꯁꯦꯝꯗꯣꯛꯄ ꯉꯝꯕ ꯅꯠꯇꯦ ꯑꯩꯅ ꯁꯦꯝ ꯃꯤꯑꯣꯏꯕꯒꯤ ꯏꯄꯥ ꯏꯄꯨꯒꯤ ꯑꯗꯨꯝ ꯆꯠꯅꯕꯤ ꯂꯩꯔꯒ ꯏꯄꯥ ꯏꯄꯨꯒꯤ ꯃꯔꯤ ꯑꯗꯨꯝ ꯂꯩꯔꯕ ꯉꯥꯛꯇꯅꯤ ꯅꯠꯇ꯭ꯔꯣ
ꯃꯥꯅꯦ ꯃꯥꯅꯦ ꯕ꯭ꯔꯣ
ꯑꯐ ꯑꯕꯠꯇ
ꯐꯥ ꯐꯠꯇ ꯑꯩꯈꯣꯏ ꯂꯩꯁꯦꯝꯕꯒꯤ ꯈꯨꯠꯇ ꯂꯩꯌꯦꯕ
ꯑꯦꯁ ꯄꯥꯊꯧꯒꯤ ꯋꯥꯔꯤꯁꯨ ꯂꯩ
ꯃꯥꯅꯦ ꯅꯃ ꯅꯨꯡ ꯆꯪꯉꯕꯣ
ꯐ
ꯆꯥꯕ꯭ꯔꯣ
ꯅ ꯇꯥꯏ
ꯅꯪ ꯃꯅꯨꯡ ꯆꯪꯉꯕꯣ
ꯑꯩ ꯀ ꯑ ꯅ
ꯀꯔꯤꯦ
ꯌꯦꯠꯇ ꯂꯩꯌꯦ ꯍꯥꯎ
ꯀꯩꯗꯧꯔꯤꯕ ꯅꯪꯕꯨꯗꯤ
ꯑꯁ ꯃꯣꯏꯗꯤ ꯄꯦꯒꯗ